ꯇꯣ
ꯍꯜꯂꯣ ꯇꯥꯔꯕꯣ ꯅꯪ ꯀꯩꯅꯣꯝ ꯍꯥꯞꯄ ꯑꯣꯏꯔꯝꯅꯤꯗ ꯉꯁꯥꯏ ꯇꯥꯗꯕꯗꯣ ꯅꯪ ꯀꯩꯅꯣ ꯍꯥꯞꯄ꯭ꯔꯣ ꯅꯥꯗ
ꯍꯥꯞꯇꯦ
ꯃꯁꯥꯏ ꯍꯥꯥꯄ꯭ꯔꯥ
ꯍꯥꯞꯇꯦ ꯉꯁꯥꯏꯗ ꯅꯦꯠ ꯌꯥꯗꯕ ꯑꯣꯏ ꯂꯩꯔꯝꯃꯦ
ꯅꯪꯅꯅꯦ ꯃꯤ ꯎꯁꯤꯠꯇꯕ ꯑꯩꯒꯤ ꯃꯥꯡꯉꯦ ꯅꯪ ꯁꯤꯡꯉꯣꯀꯣ ꯆꯥꯏꯌꯦ
ꯂꯥꯎꯠ ꯏꯁꯄꯤꯀꯔꯗꯧꯅ ꯊꯂꯛꯑꯦ ꯍꯟꯗꯛ ꯏꯁꯄꯤꯀꯔ ꯑꯁꯤ ꯀꯔꯤ ꯀꯃꯥꯏꯅ ꯇꯧꯕꯅꯣ ꯒ꯭ꯌꯥꯟ ꯇꯥꯅꯤ ꯌꯥꯝ ꯂꯥꯎꯅ ꯂꯥꯎ ꯇꯗ꯭ꯔꯦ ꯍꯟꯗꯛꯁꯦ
ꯌꯥꯝ ꯁꯥꯎꯅꯤꯡꯉꯦꯀꯣ
ꯍꯣꯏꯗꯥ ꯍꯣꯏꯗꯥ
ꯐꯅ ꯉꯁꯤ ꯅꯨꯃꯤꯠꯁꯦ ꯑꯩ ꯃꯣꯠꯁꯤ ꯏꯂꯩ ꯂꯩꯇꯦ ꯑꯗꯨꯝ ꯅꯨꯡꯉꯥꯏꯇꯦ
ꯎꯝ
ꯉꯁꯤ ꯅꯨꯃꯤꯠꯁꯦ ꯊꯋꯥꯏ ꯅꯨꯡꯉꯥꯏꯇꯦ ꯍꯥꯏꯕ
ꯇꯧꯔꯒ ꯏꯆꯦ ꯅꯪꯕꯣ
ꯈꯗ ꯊꯧꯋꯥꯏꯅꯨꯡ ꯍꯥꯏꯥꯏꯩ ꯇꯔꯗ
ꯊꯋꯥꯏ ꯅꯨꯡꯉꯥꯏ ꯑꯩꯈꯣꯏ ꯀꯔꯤꯅꯣ ꯑꯩꯈꯣꯏꯒꯤꯁꯦ
ꯍꯣꯏ ꯅꯨꯡꯉꯥꯏꯇꯦ ꯅꯨꯄꯥꯁꯨ ꯀꯣꯏꯅꯤꯡꯗ꯭ꯔꯦ
ꯅꯨꯄꯥ ꯀꯣꯏꯅꯤ ꯉꯛꯇ꯭ꯔꯦ ꯇꯣꯏꯅꯦ ꯊꯋꯥꯏ ꯅꯨꯡꯉꯥꯏꯔꯛꯇ꯭ꯔꯤꯁꯦ
ꯏꯁ ꯅꯪꯒꯤꯗꯨꯗꯤ ꯃꯉꯥꯜ ꯏꯟ ꯅꯨꯄꯤ ꯑꯁ ꯁꯔ ꯁꯔ
ꯅꯁꯨ ꯃꯦꯅ ꯑꯅꯤꯗ
ꯍꯥꯏꯗꯣꯛꯅꯤꯡꯕ
ꯑ ꯑꯩꯗꯤ ꯃꯣꯏꯒꯤꯗꯣ ꯅꯨꯡꯉꯥꯏꯇꯣꯏꯅꯦ ꯃꯥꯒꯤ ꯅꯨꯄꯤꯗꯣ ꯌꯥꯝ ꯅꯨꯡꯉꯥꯏꯖꯦ ꯍꯥꯏꯗꯤ ꯌꯥꯝ ꯏꯆꯝ ꯆꯝꯅ ꯂꯩꯖꯕ ꯅꯨꯄꯤꯗꯨꯣꯀꯣ
ꯄꯤꯗꯨꯣ ꯏꯆꯝ ꯆꯝꯃꯒ ꯌꯥꯝ ꯄꯪꯖꯔꯒꯀꯣ
ꯑꯗꯨꯅꯦ ꯃꯁꯣꯛꯛꯇ ꯌꯥꯝ ꯅꯨꯡꯁꯤꯕꯅꯦꯕ ꯑꯩꯁꯨ ꯃꯥꯒꯤ ꯍꯦꯛ ꯑꯗꯨꯝ ꯚꯗꯤꯑꯣ ꯌꯦꯡꯕꯅꯦꯕ ꯃꯣꯏꯒꯤꯗꯤ
ꯊ ꯌꯥꯝ ꯂꯅꯅꯨꯡꯉꯥꯏꯇꯦ
ꯍꯨꯅꯤꯡꯕ ꯋꯥꯅꯤꯗ ꯑꯗꯨ ꯅꯨꯄꯥꯗꯣ
ꯑꯥꯏꯗꯤ ꯃꯥꯏ ꯚꯤꯗꯤꯑꯣꯗꯣ ꯍꯜꯀꯥ ꯍꯜꯀꯥꯕ ꯏꯁꯩꯗꯣ ꯍꯥꯞꯄꯒ ꯁꯣꯡꯗꯣ ꯑꯗꯨꯣ ꯍꯥꯞꯆꯜꯂꯒ ꯅꯒꯒꯥꯃꯖꯤꯛꯇꯗ ꯍꯆꯜꯂ ꯄꯤꯒꯤ ꯃ ꯁꯛꯇ ꯍꯥꯆꯜꯂ
ꯏꯁ
ꯏꯁ ꯀꯞꯇꯅꯦ
ꯊꯨꯅꯤꯡꯕ ꯃꯌꯥꯝ ꯅꯍꯥꯟ
ꯃꯗꯨꯏ ꯅꯨꯄꯥꯗꯣ ꯃꯗꯨꯏ ꯅꯨꯄꯥꯗꯣ ꯍꯣꯁꯄꯤꯇꯥꯜ ꯌꯧꯔꯤꯌꯦ
ꯌꯧꯖꯔꯅꯤ ꯀ ꯌꯥꯝꯅ ꯃꯥꯅ ꯂꯥ ꯂꯕ ꯌꯥꯝꯄꯛꯇ ꯍꯥꯏꯕ
ꯏꯆꯦ ꯆꯠ ꯆꯥꯔꯔꯕꯣ
ꯆꯔꯦ ꯆꯔꯦ
ꯀꯩꯝꯇ ꯇ ꯍꯥꯏꯑꯒꯦ
ꯀꯩꯅꯣ ꯆꯥꯏꯌꯦ ꯉꯁꯤꯗꯣ ꯍꯋꯥꯏ ꯃꯅꯥ ꯆꯝꯐꯨꯠ ꯆꯥꯏꯌꯦ ꯑꯗꯨꯒ ꯌꯦꯔꯨꯝ ꯑꯇꯥꯎꯕ ꯑꯃ ꯆꯥꯏꯌꯦ ꯃꯔꯧ ꯃꯦꯠꯄ ꯑꯃꯒ
ꯅꯣꯏꯗꯤ
ꯑꯩꯈꯣꯏꯁꯨ ꯍꯋꯥꯏ ꯆꯥꯏ꯫ ꯍꯋꯥꯏ ꯃꯥꯛꯁ ꯃꯁꯣꯔꯤ ꯇꯪꯇꯛ ꯃꯤꯛꯁ ꯇꯧꯔꯒ
ꯍꯥꯎꯕꯅꯦ ꯍꯗ ꯅꯣꯡ ꯐꯗꯣꯛ ꯁꯨꯃꯥꯏꯅ ꯆꯥꯕꯁꯨ꯫
ꯑꯩꯗꯤ ꯍꯋꯥꯏ ꯑꯆꯝꯕ ꯆꯥꯏ ꯍꯥꯏꯕꯗ ꯍꯋꯥꯏ ꯄꯥꯝꯃꯦꯀꯣ꯫
ꯑꯩꯁꯨ ꯍꯋꯥꯏꯗꯤ ꯄꯥꯝꯃꯦ꯫
ꯑꯗꯩ ꯍꯋꯥꯏꯗꯤ ꯊꯥ ꯑꯃꯗ ꯑꯦꯠꯂꯤꯁ ꯐꯤꯐꯇꯤꯟ ꯇꯔꯥ ꯃꯉꯥꯃꯨꯛꯇꯤ ꯆꯥꯏ꯫
ꯍꯣꯏ ꯀꯩꯁꯨ ꯍꯋꯥꯏꯗꯤ ꯌꯥꯝ ꯆꯥꯅꯤꯡꯉꯦꯗ ꯑꯗꯨꯝ ꯍꯥꯏꯗꯤ ꯍꯋꯥꯏꯗꯣ ꯀꯥꯡꯁꯣꯏ ꯆꯥꯕꯁꯨ ꯍꯥꯎꯋꯦꯅ ꯀꯪꯇꯛꯇꯣ꯫ ꯃꯁꯔꯤ ꯍꯥꯕ ꯑꯥꯎ
ꯋꯥꯥꯏꯗ
ꯍꯋꯥꯏꯗꯣ ꯍꯥꯏꯔꯛꯑꯣ꯫
ꯍꯋꯥꯏꯗꯣ ꯕꯟꯒ ꯇꯣꯠꯂ ꯑꯗꯨꯝ ꯆꯥꯏꯌꯦꯅ ꯑꯩꯩꯅ
ꯑꯩꯈꯣꯏꯅ ꯍꯋꯥꯏꯗꯣ ꯕꯟꯒ ꯀꯃꯥꯏꯅ ꯇꯣꯠꯂ ꯆꯥꯗꯧꯔꯤꯒꯦ꯫
ꯕꯟꯗꯣ ꯈꯣꯠꯂꯦꯗꯅ ꯍꯋꯥꯏꯗꯨꯗ ꯑꯗꯨꯝ ꯆꯥꯕ ꯖꯦꯜꯗ ꯂꯩꯕ ꯁꯥꯔꯒ ꯁꯤ꯫ ꯑ ꯁꯤꯝꯃ ꯑꯃ ꯂꯩꯇꯥ ꯀꯩꯅꯣ꯫ ꯔꯁꯤꯌꯥꯟ ꯀꯩꯅꯣꯒꯤ ꯕꯣꯏꯀꯥ ꯍꯥꯏꯅ ꯁꯤꯦꯝ ꯑꯃ ꯂꯩꯇꯥꯔꯦ꯫
ꯈꯪꯗꯦꯗ ꯑꯩꯗꯤ ꯌꯦꯡꯗꯕꯅꯤ꯫
ꯑꯗꯨꯩ ꯃꯤ ꯐꯨꯅꯕꯩꯅꯦꯕ ꯃꯥꯅ ꯖꯦꯜꯗ ꯂꯩꯕꯅꯦꯕ ꯑꯗꯨ ꯑꯗꯨꯒꯤ ꯁꯤꯃꯥ ꯑꯗꯨꯒꯤ ꯁꯤꯃꯥꯗ ꯍꯦꯛ ꯈꯜꯂꯒ
ꯑꯣ
ꯑꯩ ꯀꯩꯅꯣ ꯇꯧꯕꯅꯦ ꯑꯁ ꯂꯥꯏ ꯂꯥꯏ ꯈꯨꯔꯨꯝꯅꯤ ꯑꯩ ꯀꯧꯕ ꯂꯩꯅꯤꯅ꯫
ꯎꯝ ꯍꯥ ꯅ ꯁꯤ꯫ ꯀꯔꯤ ꯇꯧ ꯂꯩ ꯅꯨꯃꯤꯠ ꯆꯨꯞꯄꯥ
ꯑꯁ ꯑꯩ ꯕꯣꯜ ꯁꯥꯟꯅꯕ ꯆꯠꯂꯦ ꯉꯁꯤ ꯕꯣꯜ ꯁꯅꯕ ꯍꯥꯏꯕ ꯄꯦꯟꯅꯥꯏꯑꯇꯤ ꯀꯧꯎꯕ ꯆꯠꯄꯅꯤꯘ ꯍ ꯀꯩꯅꯣꯗ
ꯅꯣꯏꯒꯤ ꯀꯩꯅꯣ ꯇꯣꯔꯅꯥꯃꯦꯟꯒ ꯅꯛꯁꯜꯂꯛꯄ꯭ꯔꯕ
ꯎꯝ ꯍꯟꯗꯛ ꯃꯤꯇꯤꯡ ꯗꯦꯠ ꯇ꯭ꯋꯦꯟ ꯫ ꯄꯤ ꯋꯥꯟꯗ ꯀꯟꯐꯥꯝ ꯇꯥꯔꯛꯑꯅꯤ꯫
ꯑꯁ ꯑꯗꯨꯗꯤ ꯌꯦꯡꯕ ꯂꯥꯛꯀꯦꯍꯦ꯫
ꯀꯟꯐꯥꯔꯝ ꯇꯥꯔꯛꯑꯅꯤ ꯊꯣꯛꯄ ꯊꯣꯛꯇꯕꯗꯀꯣ ꯄ꯭ꯔꯦꯛꯇꯤꯁꯀꯤꯗꯨꯁꯨ ꯐꯤꯐꯇꯤꯟ ꯍꯥꯏꯔꯝꯕꯅꯦ ꯑꯗꯣ ꯗꯦꯠ ꯇꯦꯟꯗ ꯃꯤ꯫ ꯃꯤꯇꯤꯡ ꯑꯃ ꯑꯍꯥꯟꯕ ꯑꯦꯖꯨꯀꯦꯇꯤꯞꯀꯤ ꯃꯤꯇꯤꯡ ꯍꯥꯟꯅ ꯂꯩꯒꯅꯤ ꯑꯗꯨꯒꯤ ꯃꯇꯨꯡꯗ
ꯎꯝ
ꯄ꯭ꯂꯦꯌꯔꯁꯤꯡꯒ ꯑꯃꯕꯨꯨꯗꯤ ꯇꯀꯤ ꯀꯟꯗꯗ ꯄ꯭ꯂꯦꯌꯔꯁꯤꯡ ꯍꯥꯏꯗꯤ ꯀꯩꯅꯣ ꯃꯣꯏ ꯄ꯭ꯂꯦꯌꯔꯁꯤꯡ ꯍꯥꯏꯕꯗꯤ ꯀꯦꯞꯇꯦꯟꯒꯨꯝꯕ ꯃꯣꯏ ꯑꯔꯤꯕ ꯄ꯭ꯂꯦꯌꯔꯁꯤꯡꯗꯣ ꯑꯔꯤꯕ ꯄ꯭ꯂꯦꯌꯔꯁꯤꯡꯗꯨ ꯈ ꯆꯥꯎꯧꯈꯠꯄꯤꯉ ꯃꯥꯜꯂꯦꯕ꯫ ꯅꯪ ꯋꯥꯔꯤ ꯋꯥꯇꯥꯏ ꯇꯧꯅ ꯃꯥꯜꯂꯦꯗ ꯇꯏꯒꯤꯃꯥꯟꯅꯦ꯫
ꯎꯝ ꯆꯝꯐꯝꯥꯐꯝ ꯇꯔꯥꯗꯤ ꯍꯥꯏꯔꯛꯑꯣ ꯌꯦꯡꯕ ꯂꯥꯛ ꯅꯪꯅꯥ ꯀꯥꯎꯕꯗ ꯁꯛ ꯈꯪꯅꯔꯁꯦ ꯑꯗꯨꯗ
ꯎꯝ ꯈꯪꯅꯁꯤ ꯈꯪꯅꯁꯤ꯫ ꯑꯩꯈꯣꯏꯗꯤ ꯕꯦꯟꯁꯇ ꯍꯦꯛꯇ ꯐꯪꯒꯥꯏꯗꯅꯤ ꯑꯩ ꯋꯥꯔꯤꯗꯣ ꯍꯦꯛꯇ ꯍꯩꯖꯤꯜꯂꯒ ꯂꯣꯏ
ꯀꯔꯤ
ꯑꯩꯈꯣꯏꯗꯤ ꯁꯞꯇꯤꯇꯨꯠꯇ ꯐꯝꯗꯣꯏꯅꯦꯕ
ꯎꯝ
ꯑꯩꯈꯣꯏꯗꯤ ꯄꯪꯕꯅꯤꯅ
ꯏꯁꯁ ꯁꯞꯇꯤꯇꯨꯠꯇ ꯐꯝꯒꯦꯔꯥ ꯐꯝꯃꯣꯏꯒꯦꯔꯥ ꯌꯦꯡꯕ ꯂꯥꯛꯑꯅꯤ꯫
ꯂꯥꯛꯑꯣ ꯀꯩꯅꯣ ꯑꯩꯈꯣꯏ ꯁꯥꯟꯅꯗꯣꯏꯁꯦ ꯂꯝꯂꯨꯅ
ꯆꯠꯇꯕ ꯅꯤꯗ
ꯑꯦꯐꯁꯤ ꯁꯤꯔꯤꯖ ꯍꯥꯏꯒꯦ ꯗꯨꯔꯥꯟ ꯀꯞ ꯑꯗꯨ ꯌꯡꯕ ꯆꯠꯂꯣ ꯐꯦꯟ ꯑꯞꯄꯣꯠ ꯇꯧꯕ ꯆꯠꯂꯣ ꯁꯤ ꯈꯨꯃꯟ ꯂꯝꯄꯥꯛꯇ
ꯑꯣ ꯍꯣꯏ ꯅꯍꯥꯟꯃꯨꯛ ꯑꯍꯥꯟꯕ ꯁꯥꯟꯅꯈꯤꯕꯗꯣ ꯍꯟꯗꯛ ꯆꯍꯤꯔꯣ
ꯑꯣ
ꯑꯗꯨꯗꯗꯤ ꯑꯃꯨꯔꯛꯇꯤ ꯌꯦꯡꯕ ꯆꯠꯂꯦꯕ
ꯎꯝ
ꯑꯗꯨ ꯅꯪ ꯑꯃꯈꯛꯇꯅꯦ
ꯅꯨꯡꯁꯤꯕ ꯂꯣꯏꯅ ꯑꯩꯒꯤ ꯑꯔꯤꯕꯀꯄꯁꯦ
ꯎꯝ
ꯍꯧꯖꯤꯛꯇꯤ ꯈꯔꯥ ꯆꯥꯎꯈꯠꯂꯕꯅꯤꯅ ꯁꯛꯃꯥꯏꯁꯨ ꯀꯎꯅꯔꯦꯍꯦ
ꯑꯁ ꯑꯩ ꯉꯁꯤꯁꯦ ꯊꯕꯛ ꯌꯥꯝ ꯋꯥꯏꯑꯦ
ꯀꯩꯅꯣ ꯀꯩꯅꯣ ꯇꯧꯕꯗꯣ ꯂꯥꯏꯔꯕꯅ ꯏꯅꯥꯛ ꯈꯨꯜꯂꯛꯄꯗ ꯀꯔꯤ ꯍꯥꯏꯕ꯭ꯔꯥ ꯃꯤ ꯎꯗꯦ ꯍꯥꯏꯕꯗꯣ
ꯎꯝ
ꯑꯗꯨꯃꯥꯏꯅ ꯇꯧꯋꯦꯕ ꯍꯧꯖꯤꯛ ꯑꯩꯈꯣꯏꯗꯒꯁ ꯃꯤ ꯑꯣꯏꯅ ꯆꯥꯗꯦ ꯍꯧꯖꯤꯛ ꯑꯗꯨꯗꯤ ꯁꯋꯥꯏ ꯈꯔꯗꯤ ꯅꯨꯡꯉꯥꯏꯇꯦꯕ ꯃꯣꯏꯅ ꯇꯧꯔꯤꯕ ꯃꯑꯣꯡꯗꯣ
ꯎꯝ
ꯑꯩꯈꯣꯏꯅ ꯑꯍꯥꯟꯕ ꯍꯧꯔꯛꯄꯗꯣ ꯁꯦꯜꯁꯤ ꯑꯃꯇ ꯐꯥꯎ ꯂꯧꯔꯒ ꯑꯩꯈꯣꯏ ꯁꯥꯟꯅꯔꯛꯄ ꯅꯠꯇꯦ ꯌꯦꯡꯉꯣ ꯑꯩꯈꯣꯏꯅ ꯌꯦꯡꯉꯣ ꯁꯤꯁꯤ ꯀ ꯐꯣꯜꯂꯧ ꯇꯧꯕꯤꯗꯦ ꯌꯦꯡꯉꯣ ꯃꯤ ꯑꯇꯣꯞꯄ ꯑꯩꯈꯣꯏ ꯑꯥꯗꯒꯤ ꯂꯥꯛꯏꯅꯦꯕ ꯑꯥꯗꯒꯤ ꯍꯥꯏꯕꯗꯤ ꯄꯩꯁꯥ ꯄꯤꯕ ꯀ꯭ꯂꯞꯇꯒꯤ ꯂꯥꯛꯑꯒ ꯑꯃꯨꯛ ꯑꯩꯈꯣꯏ ꯑꯩꯈꯣꯏ ꯏꯖꯥꯇꯤꯒꯤ ꯍꯥꯏꯅ ꯑꯩꯈꯣꯏ ꯐꯨꯔꯨꯞꯀꯤ ꯍꯥꯏꯅ ꯁꯥꯟꯅꯕꯅꯦꯕ ꯄꯩꯁꯥ ꯃꯆꯦꯠ ꯑꯝꯇ ꯐꯠꯍꯧꯕꯤꯗꯕꯅꯦ
ꯎꯝ
ꯑꯗꯨꯒ ꯃꯣꯏ ꯑꯗꯨꯒꯨꯝꯕꯗꯣ ꯀꯔꯤꯝ ꯈꯪꯕꯤꯗꯦꯕ
ꯍ
ꯌꯥꯝꯕ ꯌꯥꯝꯗꯕ ꯈꯪꯗꯦ ꯃꯣꯏ ꯐꯦꯂꯤꯁꯇꯦꯁꯟ ꯄ꯭ꯔꯣꯒꯥ꯭ꯔꯥꯝꯒꯨꯝꯕ ꯇꯧꯕꯤꯕ ꯌꯥꯕꯅꯦꯕ ꯈꯪꯕ꯭ꯔ ꯁꯤꯀꯤ ꯃꯅꯥ ꯑꯃꯇꯐꯥꯎ ꯂꯧꯕꯤꯕ ꯅꯠꯇꯦ ꯑꯗꯨꯒ ꯅꯍꯥꯟ ꯄ꯭ꯔꯦꯁꯤꯗꯦꯟ ꯅꯨꯄꯥꯅ ꯕꯣ ꯁꯥꯟꯅꯕ ꯂꯥꯛꯑꯣ ꯍꯥꯏ ꯑꯩꯉꯣꯟꯗ ꯇꯇꯥꯐꯇ ꯑꯩ ꯆꯠꯂꯦ ꯑꯗꯨꯒ
ꯍ
ꯀꯩꯅꯣ ꯑꯩꯅ ꯏꯁꯇꯦꯇꯁ ꯊꯥꯒꯠꯂꯦ ꯅꯣꯏ ꯐꯣꯔꯃꯔ ꯄ꯭ꯂꯦꯌꯔ ꯃꯌꯥꯝꯗꯣ ꯇꯤꯛꯀꯦꯠ ꯄꯤꯒꯦꯅ ꯑꯩꯅ ꯃꯦꯁꯦꯖ ꯊꯥꯔꯛꯑꯣꯅꯥꯔꯛ ꯍꯥꯏꯔꯦ ꯀꯅꯥꯝꯇ ꯍꯦꯛ ꯃꯦꯁꯦꯁ ꯊꯥꯔꯛꯇꯦ ꯁꯤꯅ ꯑꯁ ꯑꯩꯅ ꯍꯥꯏꯕꯗ ꯑꯣꯧ ꯀꯃꯥꯏꯅ ꯇꯧꯗꯣꯏꯅꯤꯅꯦ ꯑꯗꯨꯕꯣ ꯇꯤꯀꯦꯠꯀꯤꯗꯃꯛꯇ ꯑꯃꯨꯛ ꯅꯪꯉꯣꯟꯗ ꯑꯃꯨꯛ ꯍꯥꯏꯈꯤꯗ꯭ꯔꯣ ꯑꯩꯅ ꯗꯥꯏꯔꯦꯛ ꯍꯥꯏꯕꯅꯦ ꯍꯣꯏ ꯃꯥ ꯈꯔꯕꯨꯗꯤ ꯅꯨꯡꯉꯥꯏꯔꯝꯃꯣꯏ ꯑꯩꯅ ꯑꯗꯨꯃꯥꯏꯅ ꯈꯨꯝꯕꯗꯨꯗ ꯂꯨꯄꯥ ꯇꯔꯥ ꯀꯨꯟꯈꯛ ꯇꯤꯡꯅꯤꯡꯗꯅ ꯐ꯭ꯔꯤꯗ ꯌꯥꯝ ꯄꯥꯝꯕꯕꯨ ꯅꯠꯇ꯭ꯔꯥ ꯑꯩꯈꯣꯏꯕꯨ ꯂꯨꯄꯥ ꯇꯔꯥ ꯀꯨꯟ ꯂꯩꯇꯕꯗꯧꯅ ꯃꯣꯏꯅ
ꯑ
ꯃꯣꯏꯒꯤ ꯚꯤ ꯑꯥꯏ ꯄꯤ ꯁꯤꯠꯇꯣ ꯑꯗꯨꯝ ꯂꯧꯕ ꯌꯥꯏ ꯂꯨꯄꯥ ꯆꯥꯝꯃꯡ ꯌꯥꯡꯈꯩꯒꯛꯇꯕꯨ ꯌꯥꯡꯈꯩ ꯆꯥꯝꯃꯒꯛꯇꯕꯨ ꯀꯔꯤꯒꯤ ꯂꯧꯕ ꯉꯝꯒꯅꯤ ꯌꯥꯝ ꯄꯛꯇꯕ ꯑꯗꯨꯗ ꯑꯩꯁꯨ ꯈꯨꯝꯒꯦꯅ ꯈꯨꯝꯗꯣꯛꯄ ꯃꯥ ꯀꯔꯤꯝ ꯈꯨꯝꯕ ꯉꯝꯒꯦ
ꯎꯝ
ꯃꯆꯤꯟꯅꯗꯤ ꯈꯣꯏꯍꯤ ꯌꯥꯎ ꯌꯥꯝ ꯌꯥꯎꯕ
ꯎꯝ ꯑꯗꯨꯗ꯭ꯔꯦꯗ ꯗꯣꯁ ꯑꯃ ꯀꯩꯅꯣꯗ ꯁꯥꯟꯅꯒꯦꯔꯥ ꯀꯗꯥꯏꯗ ꯁꯥꯟꯅꯒꯦꯔꯥ ꯑꯃꯛꯇꯤ ꯌꯦꯡꯕ ꯆꯠꯀꯦꯅ
ꯎꯝ
ꯅꯍꯥꯟꯃꯨꯛ ꯅꯍꯥꯟꯃꯨꯛ ꯌꯦꯡꯕ ꯆꯠꯄꯗꯣ
ꯎꯝ
ꯑꯗꯝ ꯀꯩꯅꯣꯁꯤꯅ ꯅꯚꯏꯁꯤꯅ ꯀꯔꯟ ꯇꯥꯗꯅ ꯌꯦꯡꯕ ꯂꯣꯏꯗ꯭ꯔꯒ ꯄꯥꯏꯔꯛꯏꯅꯤꯅꯦ ꯀꯔꯟ ꯈꯠꯇ ꯑꯗꯨꯅ ꯅꯨꯡꯉꯥꯏ ꯐꯠꯇꯕꯁ ꯑꯩꯕꯨꯣꯏ ꯃꯤꯅ ꯕꯣꯜ ꯅꯨꯡꯉꯥꯏꯔꯀꯥꯟꯗ ꯈꯟꯅꯕ ꯍꯧꯔꯛꯄ
ꯒꯥꯔꯤ ꯆ ꯇꯥꯛ ꯂꯧꯕ ꯂꯥꯛꯑꯦ ꯑꯗꯨꯗ ꯒꯥꯔꯤ ꯇꯥꯛ ꯊꯣꯡꯉꯦ ꯑꯗꯨ ꯈꯠꯔ ꯆꯠꯂꯦ
ꯠ ꯂꯩꯇꯕꯁꯦꯕꯣ ꯌꯥꯝ ꯄꯛꯇꯦ ꯍꯥꯏꯕ ꯃꯄꯥꯟ ꯊꯣꯛꯄ ꯌꯥꯗꯦꯕ ꯈꯪꯕ꯭ꯔꯥ
ꯎ ꯄꯥꯟꯊꯣꯛꯑꯗꯤꯀꯣ ꯑꯗꯨꯝ ꯉꯥꯡꯅꯤꯡꯕ ꯌꯥꯝꯅ
ꯑꯩꯁꯨ ꯌꯥꯝ ꯉꯥꯡꯅꯤꯡꯗꯦꯗ ꯑꯗꯨꯒꯨꯝꯕꯗꯨꯗꯤ ꯑꯩ
ꯑꯩꯈꯣꯏꯗꯤ ꯀꯥꯏꯅꯔꯦ
ꯑꯗꯨꯗꯤ ꯐꯖꯗꯦꯍꯦ ꯅꯨꯄꯥꯅ ꯅꯨꯡꯁꯤ ꯏꯤꯔꯒ ꯇꯧꯕꯤꯔꯒ ꯀꯦꯌꯔ ꯐꯖꯅ ꯂꯧꯕꯤꯔꯦ ꯑꯗꯨꯃꯥꯏꯅ ꯇꯧꯔꯗꯤ
ꯂꯧꯗꯦ ꯂꯧꯗꯦ ꯃꯆꯤꯟ ꯊꯤꯕꯅꯦ ꯑꯩꯅ ꯉꯥꯛꯇ ꯂꯧꯕꯤꯕꯅꯦ
ꯅꯪꯗꯤ ꯈꯔ ꯐꯖ ꯐꯇ
ꯑꯩꯅꯦ ꯉꯥꯛꯇ ꯀꯦ ꯂꯧꯔ ꯍꯧꯖꯤꯛꯐꯥꯎ ꯂꯩꯕꯅꯤꯅꯦ ꯅꯠꯇꯗꯤ ꯅꯍꯥꯟꯅ ꯀꯥꯏꯅꯔꯅꯤ ꯑꯩ ꯑꯩ ꯅꯨꯄꯥꯁꯦ ꯌꯥꯝ ꯍꯩꯅꯔꯛꯇ꯭ꯔꯦ
ꯑꯗꯨꯗꯤ ꯍꯦ ꯑꯗꯨ ꯐꯩ
ꯊꯧꯗꯣꯛꯁꯤꯗꯒꯤ ꯑꯩ ꯌꯥꯝ ꯁꯥꯎꯅꯤꯡꯉꯦ ꯑꯗꯨ ꯅꯨꯄꯥꯗꯣ
ꯑꯗꯣ ꯃꯗꯨꯏ ꯅꯨꯄꯤꯗꯣ
ꯑꯧ ꯎꯝ
ꯅꯨꯃꯤꯠ ꯅꯤꯅꯤꯒꯤ ꯃꯃꯥꯡꯗꯒꯤ ꯈꯪꯈ꯭ꯔꯕ ꯖꯥꯠꯅꯦ ꯃꯥꯒꯤ ꯅꯨꯃꯤꯠ ꯅꯤꯅꯤꯒꯤ ꯑꯗꯒꯤ ꯄꯣꯁꯇꯝ ꯊꯥꯒꯠꯂꯛꯄꯗꯣ ꯑꯩ ꯌꯦꯡꯉꯦꯕ ꯉꯁꯥꯏ ꯑꯗꯨꯗ ꯌꯦꯡꯉꯨꯕ ꯃꯇꯝꯗ ꯀꯩꯅꯣ ꯇꯧꯕ
ꯈꯪꯗꯦ ꯑꯩꯗꯤ ꯑꯩ ꯈꯪꯗꯕꯅꯦ ꯑꯗꯨꯝ ꯃꯤꯌꯣ ꯑꯩꯗꯣ ꯄꯣꯠꯁꯨꯨꯗꯤ ꯈꯪꯗꯦꯕ ꯃꯣꯏꯅ ꯁꯨꯃꯥꯏꯅ ꯊꯥꯒꯠꯄꯗꯣ
ꯑꯩꯗꯤ ꯍꯥꯟꯅꯀꯣ ꯍꯧꯖꯤꯛ ꯑꯗꯤ ꯍꯥꯟꯅ ꯑꯣ ꯃꯣꯏꯒꯤ ꯆꯦꯅꯦꯜ ꯎꯕꯗ ꯑꯩ ꯀꯌꯥ ꯍꯥꯏꯅꯗꯕ ꯁꯤ ꯅꯨꯄꯥꯁꯦ
ꯑꯣ ꯑꯥ
ꯑꯩ ꯀꯌꯥ ꯍꯥꯏꯅꯗꯦ ꯌꯥꯝ ꯅꯠꯇꯦ ꯂꯥꯏꯔꯕꯅ ꯏꯅꯥꯛ ꯈꯨꯜꯂꯛꯄꯗ ꯃꯤ ꯎꯗꯦ ꯍꯥꯏꯕꯗꯨ
ꯎꯝ ꯇꯃꯥꯏꯗꯤ ꯇꯑꯣꯏꯅꯦ
ꯒꯥꯔꯤ ꯑꯆꯧꯕ ꯊꯧꯔꯛꯄꯗꯒꯤ ꯃꯤꯒꯁꯤ ꯃꯤꯒ ꯊꯥꯗ ꯀꯅꯣ ꯊꯥꯏꯅꯗꯤ ꯃꯤ ꯅꯨꯄꯥ ꯑꯃꯕꯨ ꯌꯥꯝ ꯅꯣꯟꯖꯅ ꯀꯩꯅꯣ ꯇꯧꯔꯝꯕꯗꯣ ꯍꯧꯖꯤꯛꯇꯤ ꯆꯥꯎꯔꯦ ꯁꯥꯡꯉꯦ ꯍꯥꯏꯕꯩ ꯇꯥꯞꯇ ꯅꯨꯄꯥ ꯑꯃꯕꯨ ꯀꯩꯅꯣ ꯇꯧꯋꯦꯕ ꯃꯥꯅ ꯌꯥꯝ ꯊꯤꯅ ꯉꯥꯡꯈꯤꯕꯅꯦ ꯅꯨꯄꯥ ꯑꯃꯗ ꯃꯥꯅ
ꯎꯝ
ꯃꯉꯣꯟꯗꯒꯤ ꯑꯍꯟ ꯑꯣꯏꯕ ꯑꯃꯗ
ꯍ ꯈꯪꯗ꯭ꯔꯦꯗ ꯑꯩ ꯀꯩꯅꯣꯝꯃ ꯍꯪꯒꯦꯅꯦ ꯅꯨꯄꯥꯗꯁꯦ ꯎꯝ ꯍꯥꯏꯗꯤ ꯇꯣꯏꯅ ꯇꯣꯏꯅ ꯁꯨꯝ ꯀꯩ ꯍꯥꯏꯅꯤ ꯄꯥꯝꯕꯒꯤ ꯄꯥꯝꯕꯁꯨ ꯃꯥꯟꯗꯕ ꯑꯃꯨꯛ ꯄꯥꯝꯕꯁꯨ ꯃꯥꯟꯕꯀꯣ ꯑꯗꯨꯝ ꯂꯛꯅꯔꯒ ꯂꯩꯕ ꯍꯥꯏꯗꯤ ꯋꯥꯔꯤ ꯁꯥꯟꯅꯕꯒꯨꯝꯕꯗ ꯑꯗꯨꯒ ꯑꯇꯣꯞꯄ ꯃꯤꯒꯤꯁꯨ ꯑꯗꯨꯝ ꯋꯥꯔꯤꯗꯤ ꯁꯥꯟꯅꯩꯕ ꯃꯣꯏꯗꯣ ꯑꯗꯨꯒ ꯑꯩꯒ ꯑꯩꯒ ꯑꯃꯨꯛ ꯋꯥꯔꯤ ꯁꯥꯟꯅꯗꯦ ꯑꯩꯉꯣꯟꯗ ꯑꯗꯨꯝ ꯄꯥꯝꯕꯩ ꯃꯑꯣꯡꯗꯗꯤ ꯇꯧꯕ ꯑꯗꯨꯒ ꯄꯥꯝꯕ꯭ꯔꯥ ꯍꯥꯏꯔꯁꯨ ꯑꯃꯨꯛ ꯄꯥꯝꯃꯝꯗꯕ ꯑꯩ ꯀꯣ ꯉꯥꯎꯋꯦꯕꯀꯣ
ꯑꯩ ꯅꯪꯉꯣꯟꯗ ꯅꯪꯉꯣꯟꯗ ꯏꯪꯒꯤꯠꯇꯤ ꯄꯤꯅꯦ ꯃꯥꯏꯁꯦ
ꯑꯗꯣ ꯑꯁ ꯃꯣꯏꯒꯤ ꯏꯪꯒꯤ ꯈꯨꯄꯤꯗꯣ ꯄꯥꯝꯗꯦꯅꯦ ꯑꯩꯅ ꯃꯥꯒꯤ ꯐꯨꯠ ꯈꯨꯇꯧꯗꯣ ꯌꯥꯝ ꯍꯦꯟꯖꯤꯜꯂꯦꯕ ꯑꯩ ꯍꯩꯅꯗꯦꯕ
ꯑꯗꯣ ꯑꯃꯨꯛꯀꯁꯨ ꯄꯥꯝꯕ ꯃꯥꯜꯂꯦꯕꯀꯣ ꯑꯩꯉꯣꯟꯗ ꯑꯗꯨꯒ ꯑꯃꯨꯛꯀꯁꯨ ꯖꯦꯂꯦꯁ ꯀꯥꯕꯒ ꯁꯥꯕꯅꯦ
ꯊꯝ ꯄꯝꯅ ꯄꯥꯝꯅꯤ ꯄꯥꯝꯗꯣꯏꯅꯤ ꯄꯥꯝꯗꯕ ꯁꯥꯔꯒꯅꯦ
ꯎꯝ ꯖꯦꯂꯤꯁꯀ ꯀꯥꯕ ꯁꯥꯏ ꯍꯥꯏꯕ ꯑꯩꯅ ꯑꯇꯣꯞꯄ ꯋꯥꯔꯤ ꯁꯥꯟꯅꯕꯗꯣ
ꯑ
ꯈꯪꯕ꯭ꯔꯥ ꯀꯅꯥꯒ ꯋꯥꯔꯤ ꯁꯥꯟꯅꯕ꯭ꯔꯣꯒ ꯍꯪꯒꯅꯤ ꯑꯩꯅ ꯑꯗꯨꯅ ꯃꯥꯟꯅꯕꯗꯨꯒ ꯁꯥꯟꯅꯩ ꯍꯥꯏ ꯃꯤꯗꯤ ꯌꯥꯝꯅ ꯁꯥꯟꯅꯩ ꯀꯣꯛꯑꯒ ꯇꯧꯔ ꯈꯪꯕ꯭ꯔꯥ
ꯎꯝ ꯍꯣꯏ ꯑꯩꯁꯨ ꯇꯧꯔꯛꯄꯅ ꯑꯗꯨꯝ ꯈꯪꯉꯦꯕ
ꯎꯝ
ꯎꯝ
ꯍꯥꯏꯗꯤ ꯑꯩ ꯍꯥꯏꯒꯦꯕ ꯑꯗꯨꯝ ꯄꯥꯝꯕ ꯅꯨꯄꯤꯗꯨꯗꯤꯦ ꯍꯦꯟꯅ ꯁꯨꯃꯥꯏꯅ ꯄꯨꯂꯞ ꯇꯧꯕ꯭ꯔꯥꯒ ꯀꯃꯥꯏꯅ ꯇꯧꯕ꯭ꯔꯣ ꯅ ꯅꯨꯄꯥꯁꯦ ꯂ